ꯑꯧ ꯍꯜꯂꯣ ꯑꯣ ꯇꯥꯗꯕ꯭ꯔꯣ ꯇꯥꯕ꯭ꯔꯣ
ꯍꯜꯂꯣ
ꯅꯦꯠꯋꯥꯛ ꯅꯨꯡꯉꯥꯏꯇꯕ ꯃꯥꯜꯂꯤꯀꯣ ꯑꯃꯨꯛ ꯈꯨꯨꯝꯗ꯭ꯔꯦꯅꯦ
ꯆꯥꯛ ꯆꯥꯔꯕꯣ
ꯆꯥꯔꯦ
ꯀꯩꯗꯧꯅꯣ ꯇꯥꯗ꯭ꯔꯣ
ꯇꯥꯏꯌꯦ ꯇꯥꯏꯌꯦꯕ
ꯀꯩ ꯏꯟꯖꯥꯡ ꯆꯥꯔꯒꯦꯕ
ꯁꯧꯒ꯭ꯔꯤ ꯆꯥꯏ ꯁꯧꯒ꯭ꯔꯤ
ꯁꯧꯒ꯭ꯔꯤ ꯍꯥꯎꯕꯅꯤ ꯀꯩꯅꯣ ꯁꯧꯒ꯭ꯔꯤꯗꯤ
ꯑꯤ ꯍꯥꯎꯕꯅꯦ ꯆꯥꯒꯦꯔꯣ ꯅꯪꯁꯨ ꯅꯪꯒꯤ ꯃꯈꯣꯟꯁꯦ ꯌꯥꯝ ꯆꯥꯎꯋꯤ ꯀꯤꯍꯦ
ꯁꯛꯀ ꯃꯥꯟꯅꯗꯝ
ꯀꯤꯌꯦ
ꯑꯩ ꯃꯈꯣꯟꯁꯦ ꯍꯧꯕꯅꯦ
ꯀꯪ ꯉꯝꯒꯅꯤ ꯇꯨꯝꯂꯝꯕꯅꯦꯗ ꯅꯪꯗꯤ
ꯑꯩꯩꯁꯨ ꯁꯨꯝ ꯂꯝꯃꯤ
ꯅꯦꯠꯋꯥꯛ ꯅꯨꯡꯉꯥꯏꯇꯕ ꯃꯥꯂꯦꯀꯣ
ꯇꯥꯕꯗ ꯐꯖꯅ ꯇꯥꯗꯦ
ꯅꯦꯠꯋꯥꯛ ꯅꯨꯡꯉꯥꯏꯕ ꯃꯐꯝꯗ ꯂꯩꯌꯣꯅꯦ
ꯀꯩꯕꯥ
ꯅꯦꯠꯋꯥꯛ ꯅꯨꯡꯉꯥꯏꯕ ꯃꯐꯝꯗ ꯂꯩꯌꯣ ꯍꯥꯏꯕꯅꯦ
ꯑꯩꯅꯦ ꯅꯪꯒꯤ ꯃꯥꯜꯂꯦ
ꯑꯩꯒꯤꯁꯨ ꯐꯩꯌꯦ ꯄꯤꯁꯨ ꯐꯕꯅꯦ ꯍꯥ
ꯅꯪꯒꯤ ꯖꯒꯥ ꯆꯤꯡꯗ ꯆꯤꯡꯗ ꯃꯥꯜꯂꯦ ꯑꯗꯨꯅ ꯃꯥꯜꯂꯦ
ꯆꯤꯡꯗ ꯅꯠꯇꯦ ꯇꯝꯄꯥꯛꯇꯅꯤ ꯄꯥꯛ ꯁꯟꯅ ꯇꯥꯗꯕꯔꯣ
ꯇꯥꯕ꯭ꯔꯣ
ꯐꯖꯅ ꯇꯥꯗꯦ ꯍꯥ ꯔꯦꯟ
ꯔꯦꯟ ꯔꯦꯟꯗ ꯂꯩꯌꯦ ꯍꯥꯏꯕ ꯎꯝ
ꯑꯣ ꯏꯁꯇꯗꯤ ꯇꯧꯔꯤꯔ ꯀꯩ ꯇꯝꯃꯤꯅꯣ
ꯑꯣ ꯀꯣꯂꯦꯖ ꯀꯣꯂꯦꯖ ꯀꯥꯕ ꯇꯥꯏꯀꯣ ꯑꯩꯅ ꯍꯥꯏꯕ ꯀꯔꯤꯅꯣꯅꯦ